ꯍꯜꯂꯣ꯫
ꯅꯨꯡꯉꯥꯏꯔꯤꯕꯣ꯫
ꯅꯨꯉꯥꯢꯔꯤꯌꯦ ꯅꯗꯤ꯫
ꯑꯩꯁꯨ ꯅꯨꯉꯥꯏꯔꯤꯌꯦ ꯀꯃꯥꯏ ꯀꯃꯥꯏ ꯀꯔꯝ ꯀꯔꯝ ꯄꯥꯟꯂꯤꯒꯦ꯫
ꯈꯪꯗꯦꯗ ꯑꯗꯨꯝ ꯍꯤꯡꯅ ꯍꯤꯡꯅꯕ ꯄꯥꯜꯂꯤ ꯍꯥꯏꯗꯨꯅꯦ ꯫
ꯅꯣꯏꯗꯤ꯫
ꯑꯩꯁꯨ ꯑꯗꯨꯝ ꯆꯞ ꯃꯥꯟꯅꯩꯗ꯫ ꯅꯣꯡ ꯆꯨꯕ꯭ꯔꯣ ꯅꯣꯏꯔꯣꯝꯗ ꯑꯩꯗꯤ ꯇꯨꯝꯃꯒ ꯂꯩꯌꯦ ꯅꯣꯡ ꯆꯨꯕꯒꯤ꯫
ꯍꯧꯖꯤꯛ ꯆꯨꯔꯛꯄꯗ ꯉꯥꯏꯔꯤ ꯅꯣꯡ ꯉꯁꯥꯏꯒꯩ ꯆꯨꯔꯕꯣ ꯅꯣꯏꯔꯣꯝꯗꯗꯤ꯫
ꯉꯁꯥꯏꯅ ꯆꯨꯔꯦ ꯍꯣꯏ꯫
ꯑꯣ ꯈꯣꯏꯗꯤ ꯍꯧꯖꯤꯛ ꯈꯇꯪ ꯆꯨꯋꯦ ꯅꯣꯡ ꯆꯨꯕꯁꯦ ꯅꯨꯡꯉꯥꯏꯌꯦ ꯁꯥꯃꯟꯕꯒꯤ ꯂꯩꯕ ꯌꯥꯗ꯭ꯔꯥ ꯂꯩꯔꯕꯅꯦ꯫
ꯍꯣꯏꯅꯦ ꯁꯥꯃꯟꯕꯒꯤ ꯑ꯫ ꯁꯤꯒꯦ ꯇꯧꯋꯦ ꯁꯥꯃꯟꯗꯅ ꯇꯧꯐꯝ ꯂꯥꯛꯐꯝ ꯈꯪꯗꯦ꯫ ꯁꯥꯃꯟꯕꯒꯤꯀꯣ꯫
ꯉꯔꯥꯡꯗꯒꯤ ꯃꯩ ꯂꯥꯛꯇꯕꯅꯦ ꯈꯣꯏꯗꯤ꯫
ꯑꯣ ꯀꯔꯤꯒꯤꯅꯣ ꯃꯩ ꯂꯥꯛꯇꯔꯤꯁꯦ
ꯃꯩꯗꯣ ꯌꯥꯗꯦ ꯍꯥꯏꯅ ꯑꯃꯨꯛ ꯁꯦꯝꯃꯒ ꯍꯧꯖꯤꯛ ꯂꯥꯛꯄꯗ ꯉꯥꯏꯔꯤ ꯃꯩꯁꯨ
ꯎꯝ ꯌꯥꯝꯅ ꯁꯥꯏꯌꯦ
ꯌꯥꯔꯒꯦ ꯑꯩ
ꯁꯥꯕ ꯀꯥꯟꯁꯤꯗ ꯑꯃꯨꯛ ꯃꯩ ꯂꯥꯛꯇ꯭ꯔꯗꯤ ꯂꯩꯕ ꯅꯨꯡꯉꯥꯏꯔꯝꯃꯔꯣꯏꯅꯦ
ꯑꯗꯨꯅꯦ ꯇꯨꯝꯕꯒ ꯌꯥꯗ꯭ꯔꯦꯗ
ꯎꯝ ꯑꯗꯣ ꯑꯌꯨꯛ ꯀꯔꯤ ꯍꯤꯟꯖꯥꯡ ꯆꯥꯕꯤꯔꯒꯦ
ꯑꯩꯈꯣꯏꯗꯣ
ꯁꯤ ꯑ‌ ꯕꯤꯟꯁ ꯆꯥꯏ
ꯑ ꯍꯥꯎꯕꯅꯤꯅꯦ ꯑꯩꯈꯣꯏ ꯉꯁꯤꯁꯦ ꯁꯧꯒꯔꯤ ꯆꯥꯏꯌꯦ
ꯑꯣ ꯍꯥꯎꯕꯅꯦ ꯁꯧꯒꯔꯤꯁꯨ
ꯁꯥꯕꯅꯤꯅ ꯍꯧꯖꯤꯛ ꯃꯇꯝꯗꯤ ꯍꯣꯏ
ꯎꯝ ꯁꯥꯞꯖꯤꯛ ꯃꯇꯝꯗꯗꯤ ꯀꯩꯅꯣ ꯁꯥꯒꯨꯝꯕꯁꯨꯀꯣ ꯌꯥꯝ ꯆꯥꯕꯗꯣ ꯅꯨꯡꯉꯥꯏꯇꯕꯅꯦ ꯍꯥꯏꯗꯤ ꯁꯥꯕꯅꯤꯅꯀꯣ ꯈꯔ ꯃꯣꯔꯣꯛ ꯁꯥꯕꯒꯨꯝꯕ ꯑꯗꯨꯒꯨꯝꯕꯗꯨꯅ ꯈꯔ ꯆꯥꯛ ꯆꯪꯕ ꯅꯨꯡꯉꯥꯏ ꯍꯧꯖꯤꯛ ꯃꯇꯝꯗꯤ
ꯎꯝ
ꯀꯅꯥ ꯀꯅꯥ ꯂꯩꯔꯤꯅꯣ ꯅꯊꯟꯇ ꯂꯩꯔꯣ ꯍꯧꯖꯤꯛ
ꯑꯩ ꯍꯧꯖꯤꯛꯇꯤ ꯏꯊꯟꯇ ꯂꯩꯌꯦ ꯀꯅꯥ ꯀꯅꯥ ꯂꯩꯒꯦ ꯅꯪꯗꯤ ꯍꯧꯖꯤꯛꯁꯦ
ꯑꯩꯗꯤ ꯏꯊꯟꯇꯥꯥ ꯃꯄꯥꯟꯗ ꯑꯗꯨꯝ ꯐꯝꯃꯒ ꯂꯩꯌꯦ
ꯎꯝ ꯃꯄꯥꯟꯗ ꯐꯝꯕ ꯅꯨꯡꯉꯥꯏꯔꯝꯒꯅꯤ ꯅꯣꯡ ꯆꯨꯕꯅꯤꯅ
ꯍꯣꯏ ꯃꯅꯨꯡ ꯆꯪꯉꯁꯨ ꯁꯥꯃꯟꯕꯒꯤ ꯃꯄꯥꯟꯗ ꯅꯨꯡꯁꯤꯠ ꯂꯥꯛ ꯄꯒꯤ ꯅꯨꯡꯉꯥꯏꯔꯦ ꯍꯧꯖꯤꯛꯇꯤ
ꯀꯔꯤ ꯀꯔꯤ ꯊꯕꯛ ꯇꯧꯅꯔꯤꯒꯦ ꯍꯟꯗꯛ ꯃꯔꯛꯇꯤ ꯅꯪꯁꯦ
ꯀꯩꯁꯨ ꯇꯧꯗꯦꯗ ꯑꯩꯗꯤ ꯑꯗꯨꯝ ꯌꯨꯝꯗ ꯂꯩꯌꯦ ꯃꯔꯛ ꯃꯔꯛꯇ ꯑꯥ ꯀꯩꯅꯣ ꯂꯧ ꯂꯧ ꯍꯥꯏꯕꯕꯨ ꯅꯨꯃꯤꯠ ꯆꯨꯞꯄ ꯆꯠꯄ ꯅꯠꯇꯕ ꯑꯗꯨꯝ
ꯎꯝ
ꯉꯥꯏꯍꯥꯛ ꯉꯥꯏꯍꯥꯛ ꯆꯠꯊꯣꯛꯎꯔꯒ ꯑꯃꯨꯛ ꯍꯜꯂꯛꯄ ꯑꯗꯨꯒꯨꯝꯕ ꯇꯧꯋꯦ ꯑꯇꯣꯞꯄꯗꯤ ꯊꯣꯏꯗꯣꯛꯅ ꯇꯧꯗꯦꯗ ꯑꯗꯨꯝ ꯌꯨꯝꯗ ꯂꯩꯌꯦ ꯌꯨꯝ ꯁꯪꯉꯒ ꯑꯇꯣꯞꯄꯁꯤꯡꯅ ꯂꯣꯏ ꯆꯠꯊꯣꯛꯈ꯭ꯔꯕꯅꯤꯅ
ꯑꯥ
ꯅꯣꯏꯁꯨ ꯂꯧ ꯁꯨꯕ꯭ꯔꯣ
ꯍꯣꯏ ꯂꯧ ꯎꯝ ꯆꯤꯡꯒꯤ ꯂꯧ ꯈꯔ ꯍꯤꯟꯖꯥꯡ ꯅꯥꯄꯤ ꯊꯥꯕꯗꯣ
ꯑꯣ ꯅꯨꯡꯉꯥꯏꯕꯅꯤꯅꯦ ꯀꯔꯤ ꯀꯔꯤ ꯍꯥꯏꯒꯦ ꯅꯣꯏ ꯂꯧꯗꯨꯗꯥ
ꯑ ꯆꯨꯖꯥꯛꯀꯨꯝꯕ ꯄꯥꯟ ꯑꯗꯨꯒ ꯊꯕꯤ ꯀꯨꯀꯨꯁ ꯀꯥꯂꯦꯟ ꯊꯥꯕꯤꯗꯣ ꯑꯗꯨꯅꯦ ꯑꯗꯨꯒ ꯈꯨꯨꯟꯗ꯭ꯔꯨꯝ ꯃꯥꯏꯔꯦꯟ ꯆꯤꯡ
ꯎ ꯆꯨꯖꯥꯛꯇ ꯊꯥꯕꯤꯒꯗꯣ ꯍꯥꯎꯕꯅꯤꯅꯦ ꯅꯣꯏ ꯆꯨꯖꯥꯛ ꯆꯥꯕ ꯌꯥꯔꯕꯣ ꯆꯤꯡꯒꯤ ꯆꯨꯖꯥꯛ ꯅꯞ ꯅꯞ ꯅꯞ ꯂꯥꯎꯕꯗꯣ
ꯑ ꯑ ꯀꯩꯅꯣ ꯑꯈꯣꯏꯒꯤꯗꯤ ꯆꯥꯗꯔꯤ ꯑꯗꯣ ꯍꯧꯕꯗꯤ ꯍꯧꯅꯔꯦ ꯈꯔ ꯉꯟꯅ ꯊꯥꯕꯤꯕꯁꯤꯡꯗꯤꯀꯣ
ꯑꯥ
ꯍꯧꯔꯦ ꯆꯥꯕ ꯈꯔ ꯈꯔ ꯍꯧꯅꯔꯦ ꯑꯗꯣ ꯎ ꯁꯤ ꯊꯥ ꯍꯞꯇꯥ ꯑꯃ ꯑꯅꯤ ꯑꯣꯏꯔꯗꯤ ꯍꯧꯅꯔꯅꯤ
ꯍꯥꯎꯕꯅꯤ ꯑꯗꯣ ꯆꯥꯠ ꯆꯥꯕ ꯐꯪꯗꯕ ꯀꯨꯏꯔꯦꯗ ꯑꯈꯣꯏꯗꯤ
ꯑ ꯑꯩꯒꯤꯗꯤ ꯑ ꯀꯩꯅꯣ ꯁ꯭ꯋꯤꯠ ꯀꯣꯔꯟꯒꯨꯝꯕ ꯑꯗꯨ ꯀꯔꯤ ꯑꯇꯣꯞꯄ ꯀꯔꯤ ꯀꯔꯤ ꯂꯩꯔꯁꯨ ꯍꯥꯎꯇꯦ
ꯍꯥꯎꯇꯕꯅꯦ ꯍꯣꯏ
ꯑꯈꯣꯏꯒꯤ ꯑꯣꯔꯤꯖꯤꯅꯦꯜꯗꯨꯅꯦ ꯍꯥꯎꯔꯤꯁꯦ
ꯑꯩꯈꯣꯏꯒꯤꯗꯤꯅ ꯍꯥꯎꯕꯅꯤ ꯊꯕꯤꯁꯨ ꯎꯝ ꯃꯣꯏ ꯑꯁꯤꯗ ꯀꯩꯅꯣ ꯀꯥꯂꯦꯟ ꯊꯕꯤꯒꯨꯝꯕꯗꯣ ꯍꯥꯎꯇꯕꯅꯤ ꯏꯤꯡꯒꯤꯗꯣ ꯈꯔ ꯊꯣꯠ ꯊꯣꯠ ꯂꯥꯎꯔꯒꯅꯦ
ꯑ ꯑꯗꯨꯅꯦ ꯑ ꯍꯥꯎꯋꯦ ꯃꯣꯏ ꯕꯖꯥꯔꯗꯒꯨꯝꯕ ꯌꯣꯟꯕꯗꯨ ꯗꯤ ꯁꯥꯡꯉꯒ ꯀꯜꯂꯦꯕ ꯃꯔꯨꯁꯨ ꯀꯜꯂꯦ
ꯎꯝ ꯖꯤꯕꯦꯠ ꯆꯤꯕꯦꯠ ꯂꯥꯎꯕꯅꯤ ꯃꯣꯏꯒꯤꯗꯨꯗꯤ ꯍꯥꯎꯇꯕꯅꯤ
ꯑꯈꯣꯏꯒꯤꯗꯤ ꯍꯥꯎꯋꯦ
ꯆꯤꯡꯒꯤꯅꯤ ꯍꯥꯎ ꯍꯣꯏ ꯍꯥꯏꯋꯦꯕꯨ ꯆꯥꯕ ꯐꯪꯗꯦꯅꯦ ꯑꯈꯣꯏ ꯑꯥ ꯅꯣꯡꯃ ꯆꯥꯅꯤꯉꯥꯏ ꯂꯥꯛꯄ ꯇꯥꯔꯦ ꯅꯣꯏ ꯂꯧꯗꯨꯗ
ꯂꯥꯛꯑꯣ ꯂꯥꯛꯑꯣ
ꯎꯝ
ꯆꯤꯡꯒꯤ ꯅꯨꯡꯉꯥꯏꯕ ꯆꯤꯡꯒꯤ ꯑꯍꯥꯎꯕꯗꯨꯗꯤ ꯆꯤꯡꯗ ꯂꯩꯕꯤꯕ ꯃꯤꯁꯤꯡꯗꯤ ꯂꯣꯏ ꯈꯪꯉꯦ ꯑꯗꯣ ꯂꯩꯇꯕꯁꯤꯡꯗꯤ ꯆꯤꯡꯗꯤ ꯍꯥꯏꯅ ꯍꯟꯊꯅ ꯌꯦꯡꯉꯦ ꯑꯗꯣ
ꯎꯝ ꯍꯣꯏ
ꯆꯤꯡꯒꯤ ꯅꯨꯡꯉꯥꯏꯕꯗꯤ ꯈꯪꯕ ꯅꯠꯇꯦ ꯃꯣꯏꯗꯤ
ꯎꯝ ꯈꯪꯗꯕꯅꯤ
ꯎ ꯅꯣꯏꯗꯤ ꯍꯣꯔꯦꯟꯗꯤ ꯀꯩ ꯍꯤꯟꯖꯥꯡ ꯑꯃꯨꯛ ꯊꯣꯡꯉꯒ ꯆꯥꯟꯅꯗꯣꯏꯔꯣ
ꯍꯣꯔꯦꯟꯁꯦ ꯎꯝ ꯉꯥ ꯉꯥ ꯊꯣꯡꯁꯤꯔꯅ ꯑꯩ ꯉꯥꯏꯍꯥꯛ ꯂꯩꯔꯗꯤ ꯉꯥ ꯂꯧꯕ ꯆꯠꯀꯦꯅ ꯇꯧꯔꯤꯅꯦ
ꯑꯣ ꯐꯩꯌꯦꯅꯦ ꯑꯗꯨꯗꯤ ꯏꯟꯖꯥꯡ ꯑꯍꯥꯎꯕ ꯆꯥꯅꯤꯡꯉꯥꯏ ꯋꯥꯈꯜ ꯈꯜꯂꯝꯕ ꯍꯥꯏꯕꯁꯤꯗꯤ ꯋꯥꯈꯜ ꯅꯨꯡꯉꯥꯏꯔꯝꯒꯅꯤ
ꯎꯝ ꯉꯁꯤ ꯈꯠꯇꯥꯡꯅꯤꯗ ꯏꯟꯖꯥꯡ ꯍꯥꯎꯃꯟꯗꯗꯅ ꯍꯟꯗꯥꯛꯁꯦ ꯇꯨꯝꯕ ꯌꯥꯗ꯭ꯔꯦꯅꯦ
ꯇꯨꯝꯊꯕ ꯌꯥꯗ꯭ꯔꯦ
ꯍꯣꯏ ꯌꯥꯗ꯭ꯔꯦ ꯃꯅꯥ ꯃꯁꯤꯡ ꯈꯛꯇꯪ ꯆꯥꯔꯕꯅꯤꯅ ꯃꯤꯠ ꯎꯏꯁꯤꯜꯂꯗꯤ ꯃꯅꯥ ꯃꯁꯤꯡꯗꯨ ꯈꯇꯪ ꯎꯔꯕꯅꯤꯅ ꯃꯐꯝꯁꯦ ꯅꯨꯡꯉꯥꯏ ꯆꯥꯁꯤꯔꯥꯅ ꯈꯟ ꯈꯜꯂꯛꯄ
ꯎꯝ
ꯊꯕꯛ ꯆꯠ ꯆꯠꯊꯣꯛꯇ꯭ꯔꯤꯉꯩꯗ ꯌꯨꯝ ꯂꯩꯕ ꯀꯥꯟꯗ
ꯑꯩꯗꯤ ꯉꯥꯁꯦ ꯀꯩꯅꯣ ꯎꯝ ꯑꯥꯏꯁꯀꯤ ꯅꯠꯇꯕ ꯐ꯭ꯔꯦꯁꯇꯨ
ꯎꯝ ꯑꯍꯤꯡꯕꯗꯣꯀꯣ ꯎꯝ ꯎꯟꯗ ꯍꯥꯞ ꯄꯗꯨꯗꯤ ꯍꯥꯎꯇꯕꯅꯤꯗ ꯑꯁꯤꯕꯁꯤ
ꯍꯣꯏ ꯍꯥꯎꯇꯦ ꯑꯗꯨꯒ ꯍꯦꯟꯅ ꯍꯥꯎꯕ ꯑꯃꯅ ꯄꯨꯈ꯭ꯔꯤꯗꯒꯤ ꯍꯦꯛ ꯂꯧꯊꯣꯛꯔꯒ
ꯑꯥ ꯑꯥ ꯑꯗꯨꯁꯨ ꯍꯥꯎꯕꯅꯤ ꯑꯗꯨꯒ ꯑ ꯆꯤꯡ ꯆꯤꯡꯒꯤ ꯉꯥ ꯂꯣꯛꯇꯒꯤ ꯐꯥꯕꯗꯣ
ꯍꯣꯏ ꯍꯣꯏ ꯍꯣꯏ ꯑꯁ ꯑꯗꯨꯗꯤ
ꯆꯥꯅꯤꯡꯉꯦꯅꯦ ꯑꯗꯣ ꯍꯥꯎꯕꯅꯤ
ꯁꯤ ꯆꯥꯟꯗꯝꯅꯅꯤꯡꯉꯥꯏ ꯂꯩꯇ꯭ꯔꯦꯗ ꯆꯠꯇꯕꯩ ꯋꯥꯅꯤ
ꯆꯥꯕ ꯐꯪꯗ꯭ꯔꯦꯗ ꯑꯩꯈꯣꯏꯒꯤ ꯐꯥꯔꯒ ꯂꯣꯛꯇꯒ ꯊꯣꯡꯉꯒ ꯆꯥꯕꯗꯣ ꯅꯨꯡꯉꯥꯏꯕꯅꯤ
ꯁꯤꯗꯁꯨ ꯄꯥꯛ ꯐꯪꯗꯦ ꯍꯥꯏꯕꯗꯤ ꯆꯠꯅꯗꯕꯅꯤꯅ ꯑꯗꯣ ꯍꯧꯖꯤꯛꯇꯤ ꯅꯣꯡ ꯆꯨꯕ ꯃꯇꯝꯁꯨ ꯑꯣꯏꯕꯅꯤꯅ ꯏꯁꯤꯡꯁꯨ ꯆꯥꯎꯋꯦ ꯑꯗꯨꯒꯤ
ꯑꯥ
ꯅꯨꯄꯥꯁꯤꯡꯅ ꯆꯠꯇ꯭ꯔꯗꯤ ꯐꯪꯗꯦ ꯆꯥꯕ
ꯑꯥ ꯅꯣꯏꯗꯤ ꯃꯔꯛ ꯃꯔꯛꯇ ꯆꯥꯕ ꯐꯪꯉꯝꯒꯅꯤ ꯌꯨꯝꯗ ꯂꯩꯔꯗꯤ
ꯃꯔꯛ ꯃꯔꯛꯇꯕꯨꯗꯤ ꯐꯪꯉꯦ
ꯎꯝ
ꯑꯗꯣ ꯌꯥꯝ ꯇꯣꯏꯅꯗꯤ ꯐꯪꯗꯦ
ꯃꯔꯛ ꯃꯔꯛꯇꯒ ꯐꯪꯗꯦꯗ
ꯎꯝ ꯅꯣꯡꯃ ꯂꯥꯥꯛꯔꯒ ꯐꯖꯅ ꯅꯨꯃꯤꯠ ꯆꯨꯞꯄ ꯆꯥꯔ ꯂꯩꯅꯤꯡꯉꯥꯏ ꯑꯃꯨꯛ ꯂꯥꯛꯑꯣ
ꯐꯖꯅ ꯀꯣꯏꯔꯒ ꯉꯥꯒ ꯐꯥꯔꯒ
ꯍꯣꯏ
ꯏꯪꯂꯧꯗꯒ ꯆꯠꯂꯒ ꯅꯩꯔꯨꯁꯤ ꯅꯣꯡꯃ
ꯑꯗꯨꯅꯦ ꯆꯤꯡꯗ ꯂꯩꯕꯁꯦ ꯅꯨꯡꯉꯥꯏꯕ ꯇꯨꯔꯦꯟꯗ ꯆꯠꯂꯒ ꯏꯁꯤꯡ ꯁꯥꯟꯅꯕ ꯊꯔꯣꯏ ꯈꯨꯟꯕ ꯆꯠꯄ ꯅꯨꯡꯉꯥꯏꯌꯦ
ꯅꯨꯉꯥꯏꯕꯅꯤ
ꯂꯧꯗ ꯆꯠꯂꯒ ꯃꯔꯨꯞꯁꯤꯡꯒ ꯂꯧꯗ ꯃꯣꯔꯣꯛ ꯃꯦꯠꯄ ꯆꯥꯕꯒꯨꯝꯕ
ꯍꯥꯏ ꯁꯤꯡꯖꯨꯒꯨꯝꯕꯒ ꯁꯦꯝꯃꯒ ꯆꯥꯕꯗꯣ ꯑꯁ ꯅꯨꯡꯉꯥꯏꯕꯅꯤꯅꯦ
ꯌꯨꯝꯗ ꯆꯥꯕꯗꯩꯗꯤ ꯍꯦꯟꯅ ꯍꯥꯎꯋꯦꯕ ꯑꯗꯨꯅ
ꯑꯣꯏ ꯅꯣꯡꯃ ꯆꯥꯊꯣꯛꯑꯒ ꯂꯣꯏꯔꯦ ꯍꯥꯥ
ꯍꯧꯖꯤꯛ ꯅꯨꯡꯁꯤꯠ ꯁꯤꯠꯇ꯭ꯔꯣ ꯅꯣꯏꯔꯣꯝꯗꯗꯤ
ꯍꯧꯖꯤꯛꯇꯤ ꯁꯤꯠꯇꯦ ꯅꯨꯡꯁꯤꯠꯄꯨꯗꯤ ꯁꯤꯠꯄ꯭ꯔꯥ ꯅꯣꯏꯔꯣꯝꯗ
ꯑ ꯌꯥꯝ ꯀꯟꯅꯕꯗꯤ ꯑꯣꯏꯗꯦ ꯑꯗꯨ ꯈꯔ ꯈꯔ ꯁꯤꯠꯂꯦ ꯅꯣꯏ ꯅꯣꯡꯗꯨ ꯌꯥꯝ ꯀꯟꯅ ꯇꯥꯕ꯭ꯔꯣ ꯑꯗ
ꯉꯁꯥꯏꯗꯨꯗꯤ ꯑꯥ ꯈꯔ ꯀꯟꯅ ꯇꯥꯏꯌꯦꯪ ꯍꯧꯖꯤꯛꯇꯤ ꯇꯥꯏꯌꯦ ꯍꯧꯖꯤꯛꯇꯤ ꯆꯨꯗ꯭ꯔꯦꯗ ꯅꯨꯡꯁꯥ ꯑꯃꯨꯛ ꯊꯣꯛꯂꯛꯈ꯭ꯔꯦ ꯑꯃꯨꯛ ꯁꯥꯕ ꯍꯧꯔꯦ
ꯃꯤꯅꯤꯠ ꯑꯃꯒꯨꯝꯕꯒꯇꯪ ꯆꯨꯔꯝꯃꯒ ꯂꯦꯞꯈ꯭ꯔꯦ ꯁꯤꯗꯁꯨ
ꯑꯪꯑ ꯀꯨꯏꯅ ꯆꯨꯕ ꯀꯤꯕ ꯃꯥꯜꯂꯦ ꯃꯣꯏꯖꯨ
ꯗꯣ ꯈꯔꯃꯈꯩꯗꯤ ꯐꯔꯦ
ꯑꯁ ꯅꯣꯡꯁꯨ ꯇꯥꯅꯤꯡꯉꯥꯏ ꯑꯣꯏꯕꯒꯤ ꯑꯣꯏꯔꯝꯅꯤ ꯍꯦꯟꯅ ꯁꯥꯔꯤꯗꯣ
ꯑꯣ ꯑꯣꯏꯌꯦ
ꯅꯣꯡ ꯃꯪꯉꯁꯨ ꯌꯥꯝ ꯁꯥꯏꯌꯦꯀꯣ
ꯍꯣꯏ ꯅꯨꯡꯁꯥ ꯊꯣꯛꯄꯗꯩꯗꯤ ꯍꯦꯟꯅ ꯋꯥꯏꯑꯦ ꯑꯗꯨꯅ ꯀꯩꯅꯣ ꯑꯩꯈꯣꯏ ꯉꯔꯥꯡ ꯁꯨ ꯉꯔꯥꯡ ꯅꯍꯥꯟꯗꯣ ꯅꯨꯡꯁꯥꯗꯤ ꯌꯥꯝ ꯀꯟꯅ ꯊꯣꯛꯇꯦ ꯗꯣ ꯑꯗꯨꯝ ꯅꯣꯡ ꯃꯪꯂꯒ ꯅꯨꯡꯁꯤꯠꯇꯤ ꯁꯤꯠꯄ
ꯅꯨꯡꯁꯤꯠꯇꯤ ꯁꯤꯠꯄ ꯑꯃꯨꯛꯀ ꯁꯥꯁꯨ ꯁꯥꯕ ꯑꯗꯨꯃꯥꯏꯅ ꯇꯧꯋꯦꯕ
ꯍꯣꯏ
ꯗꯣ ꯉꯔꯥꯡ ꯅꯍꯥꯟ ꯆꯨꯒꯦꯔꯥ ꯍꯥꯏꯔꯒ ꯆꯨꯗ꯭ꯔ ꯂꯩꯕꯅꯦꯕ ꯁꯤꯗꯤ ꯈꯔ ꯇꯥꯔꯛꯑꯦ
ꯎꯪꯎꯪ
ꯍꯧꯖꯤꯛ ꯅꯣꯡ ꯇꯥꯗ꯭ꯔꯁꯨ ꯑꯃꯨꯛ ꯌꯥꯗꯦꯗ ꯂꯧ ꯁꯨꯕꯁꯤꯡꯒꯤꯗꯤ
ꯅꯨꯡꯁꯥ ꯁꯥꯃꯟꯗꯅ ꯇꯧꯐꯝ ꯂꯥꯛꯐꯝ ꯈꯪꯗꯦꯗ ꯀꯥ ꯃꯅꯨꯡꯗ ꯂꯩꯔꯦ ꯐꯨꯟꯒꯠꯇꯅ ꯁꯤꯒꯦ ꯇꯧꯋꯦ ꯃꯄꯥꯟ ꯊꯣꯛꯑꯦ ꯃꯄꯥꯟ ꯊꯣꯛꯑꯁꯨ ꯅꯨꯡꯁꯤꯠꯇꯨ ꯁ꯭ꯋꯥꯏꯒꯤ ꯅꯨꯡꯁꯤꯠꯇꯤ ꯏꯪꯗꯦꯅꯦ ꯁꯥꯏꯅꯦ
ꯏꯍꯤ ꯍꯨꯡ ꯇꯝꯒꯤꯗꯤ ꯑꯣꯏꯒꯅꯤ ꯆꯤꯡꯒꯤꯔ ꯄꯥꯝꯕꯤꯗꯒꯤ ꯀꯩꯅꯣ ꯇꯧꯕꯒꯤ ꯏꯪꯕ ꯋꯥꯅꯤ ꯐꯦꯟꯅ ꯐꯦꯟꯅ ꯂꯥꯛꯄ ꯅꯨꯡꯁꯤꯠꯁꯨ ꯑꯥꯁ ꯁꯥꯏꯌꯦ
ꯐꯦꯟꯁꯤꯁꯨ ꯍꯣꯏ ꯎꯪꯉꯤ ꯐꯥꯎꯗꯤ ꯏꯪꯕ ꯑꯃꯨꯛ ꯎꯪ ꯍꯟꯗ꯭ꯔꯗꯤ ꯍꯦꯟꯅ ꯁꯥꯏꯑꯦꯅꯦ
ꯎꯝ ꯎꯪꯗꯕꯤꯗ ꯂꯩꯕꯗꯨꯅ ꯑꯃꯨꯛ ꯈꯔ ꯐꯔꯦ ꯍꯤ
ꯍꯣꯏ ꯑꯃꯨꯛ ꯎꯪꯕꯤꯗ꯭ꯔꯗꯤ ꯍꯦꯟꯅ ꯁꯥꯒꯠꯄꯅꯤ ꯐꯦꯟꯁꯤꯁꯨ
ꯅꯥ ꯅꯪ ꯍꯧꯖꯤꯛ ꯂꯩꯔꯤꯗꯨ ꯀꯅꯥ ꯀꯅꯥ ꯂꯩꯅꯔꯤꯅꯣ ꯅꯊꯟꯗ ꯑꯗꯨꯝ ꯔꯦꯟꯗ ꯂꯩꯕ꯭ꯔꯣꯑꯣ
ꯑꯩꯁꯦ ꯑꯩ ꯏꯅꯥꯎꯅꯨꯄꯤ ꯑꯃꯒ ꯂꯩꯌꯦ
ꯎꯪ ꯃꯤ ꯌꯥꯝꯗꯕꯗꯤ ꯅꯨꯡꯉꯥꯏꯔꯝꯒꯅꯤ ꯊꯣꯡꯕ ꯊꯥꯛꯄꯁꯨ ꯅꯨꯡꯉꯥꯏꯔꯝꯒꯅꯤ ꯃꯤ ꯌꯥꯝꯕ ꯏꯃꯨꯡꯗꯗꯤ ꯈꯖꯤꯛꯇꯪꯒꯤ ꯑꯗꯨꯅꯤ
ꯁꯥꯅ ꯁꯥꯕꯒ ꯍꯟꯗꯛꯁꯦ ꯏꯪꯊꯝꯊꯥ ꯑꯣꯏꯔꯗꯤ ꯈꯔ ꯐꯕ
ꯎꯝ ꯋꯥꯏ ꯆꯤꯜꯂꯦꯅ ꯇꯥꯟꯊꯣꯛꯄ ꯌꯥꯕꯁꯨ ꯅꯠꯇꯦꯗꯣ
ꯎꯍꯨꯡ ꯂꯩꯃꯤꯟꯅꯕꯅꯤꯅ ꯇꯥꯟꯊꯣꯛꯄꯁꯨ ꯌꯥꯔꯣꯏ
ꯑꯍꯣꯏ
ꯍꯌꯦꯡꯗꯤ ꯀꯗꯥꯏ ꯆꯠꯀꯦꯔꯣ ꯅꯪꯗꯤ ꯌꯨꯝꯗ ꯂꯩꯗꯣꯏꯔꯣ ꯑꯃꯨꯛ
ꯀꯩꯕ ꯇꯥꯛꯑꯣ
ꯀꯩꯅꯣ ꯍꯥꯏꯕ ꯌꯨꯝꯗ ꯑꯗꯨꯝ ꯂꯩꯗꯣꯏꯔꯥ ꯍꯥꯏꯕꯅꯤꯗ
ꯈꯪꯗꯦꯗ ꯅꯨꯃꯤꯠ ꯊꯣꯛꯄ ꯃꯇꯝꯗꯅ ꯈꯪꯒꯅꯤ ꯈꯨꯗꯛ ꯈꯨꯗꯛꯇꯅꯤ ꯑꯩꯈꯣꯏꯗꯤ ꯄ꯭ꯂꯥꯟꯒ ꯊꯣꯏꯗꯣꯛꯅ ꯂꯩꯇꯦꯗ ꯌꯨꯝꯗ ꯑꯗꯨꯝ ꯂꯩꯕꯅꯤꯅ ꯍꯌꯦꯡ ꯉꯥꯛꯄ ꯀꯥꯟꯗ ꯁꯤ ꯖꯠ ꯊꯕꯛꯄꯨꯗꯤ ꯌꯥꯝ ꯂꯩꯌꯦ ꯆꯠꯊꯣꯛꯅꯤꯉꯥꯏꯗꯣ ꯀꯔꯤ ꯆꯠꯁꯤꯔꯥ ꯈꯪꯗꯦ
ꯅꯨꯁꯅꯥ ꯁꯥꯕꯒ ꯌꯥꯝ ꯆꯜꯂꯦꯗꯣ ꯍꯟꯗꯛꯁꯦ
ꯎꯝ ꯊꯕꯛ ꯆꯠꯊꯣꯛꯄꯁꯨ ꯇꯜꯂꯦ ꯍꯣꯏ ꯑꯗꯨꯅꯦ ꯌꯨꯝꯗꯒꯤ ꯆꯠꯊꯣꯛꯅꯤꯡꯉꯥꯏꯁꯦ ꯌꯥꯝ ꯇꯜꯂꯦ
ꯎꯝ
ꯅꯪꯗꯤ ꯊꯕꯛ ꯆꯠꯇꯣꯏꯔꯣ ꯍꯌꯦꯡ
ꯑꯩꯗꯤ ꯆꯠ